ꯍꯜꯂꯣ
ꯑꯣ ꯅꯪ ꯑꯪꯅ ꯍꯥꯟꯅ ꯇꯧꯔꯛ
ꯇꯧꯔꯛꯑꯦ ꯀ‌ꯣꯜꯄꯥꯏꯗ‌ꯦ
ꯑ ꯄꯥꯏꯗꯕꯤ ꯅꯠꯇꯦ ꯄꯥꯏꯒꯦ ꯇꯧꯔꯒ ꯃꯊꯟꯇ ꯃꯨꯊꯠꯈꯤꯕ
ꯃꯊꯟꯗ ꯃꯊꯟꯗ ꯇꯠꯈꯤꯔ‌ꯣ ꯍꯥꯏꯖ‌ꯦ
ꯑꯥ ꯑꯩ ꯄꯥꯏꯒꯦ ꯇꯧꯕꯅꯦꯕ ꯑꯗꯨꯗ ꯃꯊꯟ ꯇꯠꯈꯤꯕ ꯄꯥꯏꯕ ꯅꯪꯍꯧꯗ꯭ꯔ‌ꯦ
ꯑꯝ ꯀꯩꯗꯧꯔꯤꯒꯦ ꯑꯩꯔꯣ ꯍꯧꯖꯤꯛꯇꯝ ꯄꯣꯊꯥ ꯔꯝꯃꯤ
ꯑꯣ ꯋꯥꯕ꯭ꯔꯣꯅꯦ
ꯋꯥꯗꯗꯤ ꯁꯥꯅꯕꯕꯨꯋꯥ ꯋꯥꯏꯗ ꯌꯥꯝꯅ
ꯉꯁꯤꯒꯤ ꯗꯥꯎ ꯀꯩꯗꯧ ꯀꯩꯗꯧꯒꯦ
ꯋꯥꯏ ꯍꯥꯏꯕ ꯉꯁꯤꯗꯤ ꯋꯥꯏ ꯍꯥꯏꯕ ꯋꯥꯥꯔꯦ ꯍꯥꯏꯕ
ꯑꯣ ꯗꯥꯎꯁꯤꯁꯨ ꯋꯥꯔꯕ
ꯋꯥꯔꯦ ꯉꯁꯤꯗꯤ ꯌꯥꯝ ꯋꯥꯔ‌ꯦ
ꯍꯤꯞꯄꯨꯗꯅ ꯑꯗꯨꯗꯤ ꯊꯕꯛ ꯍꯧꯖꯤꯛ ꯂꯩꯇ꯭ꯔꯗꯤ
ꯁꯥꯟꯅꯕ ꯂꯩꯔꯤꯁꯤꯗꯤ
ꯎꯝ
ꯑꯗꯨꯒꯤ ꯑꯇꯩꯗꯤ ꯀꯩꯝ ꯂꯩꯇꯦ ꯁꯥꯟꯅꯕꯒ ꯑꯇꯩꯗꯤ ꯀꯌꯤꯝ ꯂꯩꯇ‌ꯦ
ꯑꯣ ꯍꯣ ꯍꯧꯖꯤꯛꯁꯦ ꯕ꯭ꯔꯦꯛ ꯑꯣꯏꯗꯣꯏꯔꯥ
ꯎꯝ ꯕꯔ‌ꯦꯛ
ꯄꯨꯡ ꯀꯌꯥꯕꯧ
ꯊꯥꯔꯇꯤ ꯃꯤꯅꯤꯠꯁ
ꯑꯣ ꯊꯥꯔꯇꯤꯟ ꯍꯥꯏꯔꯣ ꯊꯥꯔꯇꯤ ꯍꯥꯏꯔꯣ
ꯊꯥꯔꯇꯤ ꯊ꯭ꯔꯤ ꯖꯤꯔꯣ
ꯑꯣ
ꯊꯥꯔꯇꯤ ꯃꯤꯅꯤꯠ ꯕꯦꯛ
ꯍꯧꯗ‌ꯣꯏꯕ꯫
ꯎꯝ꯫
ꯄꯨꯡ ꯑꯃꯗꯒꯤ ꯑꯃ ꯃꯈꯥꯏ ꯕꯧꯔꯣ?
ꯑꯃ ꯃꯈꯥꯏꯕꯧ ꯅꯠꯇꯦ ꯄꯨꯡ ꯇꯨ ꯑꯋꯥꯔꯁꯃꯨꯛ ꯄꯥꯔꯣ ꯑꯗꯨꯗꯩ ꯐꯥꯏꯚ ꯊꯥꯔꯇꯤ ꯐꯥꯎꯕ꯫ ꯐꯥꯏꯚ ꯊꯥꯔꯇꯤꯗ ꯂꯣꯏꯔꯒ ꯂꯥꯛꯇꯣꯏꯕ ꯌꯨꯝꯗ꯫
ꯅꯠꯇꯦ ꯑꯩꯅ ꯍꯥꯏꯕꯗꯤ ꯕ꯭ꯔꯦꯛꯇꯣ꯫
ꯕ꯭ꯔꯦꯛꯇꯤ ꯄꯨꯡ ꯇꯨꯌꯦꯜꯕ ꯊꯥꯔꯇꯤꯗꯒꯤ ꯊꯥꯕꯅꯦ꯫ ꯇꯨꯋꯜꯕ ꯊꯥꯔꯇꯤꯗꯒꯤ ꯊꯥꯔꯦ ꯍꯧꯖꯤꯛ ꯇꯨꯋꯜ ꯊꯥꯔꯇꯤ, ꯄꯨꯡ ꯑꯅꯤꯃꯨꯛ ꯑꯣꯏꯔꯝꯅꯤ꯫ ꯕ꯭ꯔꯦꯛꯇꯤ꯫
ꯑꯣ ꯑꯗꯨꯗꯤ ꯀꯃꯥꯏꯅ ꯂꯦꯜꯂꯤꯒꯦ ꯕ꯭ꯔꯦꯛ ꯌꯥꯝ ꯁꯥꯡꯕꯗꯣ ꯎꯝ꯫
ꯍꯤꯞꯄꯒ ꯅꯠꯇ꯭ꯔꯒ ꯄꯣꯊꯥꯔꯒ ꯂꯦꯜꯂꯤ꯫ ꯅꯪꯒ ꯋꯥꯔꯤ ꯁꯥꯟꯅꯔꯒ ꯂꯦꯜꯂꯤ꯫
ꯑ ꯏꯁꯇꯨꯗꯦꯟꯗꯤ ꯀꯌꯥ ꯁꯨꯒꯦ?
ꯏꯁꯇꯨꯗꯦꯟ ꯌꯥꯃꯤꯗ ꯐꯤꯐꯇꯤꯟ-ꯁꯤꯛꯁꯇꯤꯟꯃꯨꯛ ꯁꯨꯔꯝꯅꯤ꯫
ꯂꯝ ꯍꯦꯟꯕꯁꯨ ꯂꯩꯕ꯭ꯔꯣ꯫
ꯂꯝ ꯍꯦꯟꯕ ꯃꯌꯥꯝ ꯂꯩ ꯅꯣꯡꯃ ꯅꯪ ꯑꯝꯇ ꯁꯦꯟꯅꯍꯟ ꯇꯥꯔꯦ꯫ ꯍꯥꯥ꯫
ꯅꯪ ꯀꯩꯁꯨ ꯍꯥꯏꯗꯦ꯫
ꯅꯣꯡꯃꯗꯤ ꯅꯪ ꯑꯝꯇ ꯁꯦꯟꯅꯍꯟ ꯇꯥꯔꯦꯕ꯫ ꯂꯝ ꯍꯦꯟꯕ ꯃꯌꯥꯝꯁꯦ꯫
ꯑꯥ꯫
ꯅꯪ ꯉꯝꯒꯗ꯭ꯔꯥꯅꯦ ꯅꯪ ꯉꯝꯒꯗ꯭ꯔꯥꯅꯦ?
ꯑꯩꯗꯤ ꯐꯨꯒꯟꯕꯅꯦ꯫
ꯄꯨꯒꯜꯂꯦ?
ꯎꯝ꯫
ꯑꯁ ꯑꯗꯨꯗꯤ ꯇꯤꯆꯔꯁꯇꯁꯨ ꯐꯨꯒꯟꯕ ꯑꯣꯏꯔꯦ ꯑꯗꯨꯗꯤ꯫
ꯑꯥ ꯇꯧꯕꯅꯦ꯫
ꯀꯩ ꯍꯦꯟꯖꯥꯡ ꯆꯥꯔꯒꯦ ꯅꯪ ꯉꯁꯤꯗꯤ?
ꯆꯥꯛ ꯍꯦꯟꯖꯥꯡ ꯆꯥꯗꯦ ꯆꯥꯛꯀ ꯀꯩ ꯑꯆꯥꯄꯣꯠ ꯀ ꯆꯥꯏ ꯍꯦꯟꯖꯥꯡ ꯆꯥꯗꯦ꯫ ꯑꯩ ꯍꯤꯟꯖꯥꯡ ꯑꯌꯨꯛꯇ ꯑꯌꯨꯛꯀꯤ ꯆꯥꯛꯁꯦ ꯍꯟꯖꯥꯡ ꯆꯥꯗꯕꯅ ꯑꯌꯥꯝꯕꯅꯤ꯫
ꯀꯪꯅ ꯑꯗꯨꯝ ꯆꯥꯛ ꯆꯥꯛ ꯇꯪꯅ ꯆꯥꯏꯔ ꯍꯥꯏꯖꯦ?
ꯑꯥ꯫
ꯀꯪꯅ ꯑꯗꯨꯝ꯫
ꯎꯝ ꯀꯪꯅ ꯆꯥꯕ ꯍꯩꯕꯅꯤ꯫
ꯉꯝꯕꯨꯨ ꯉꯝꯃꯤ ꯌꯥꯝ ꯍꯩ꯫
ꯑꯧ ꯉꯝꯕꯅꯦ ꯁꯥꯊꯤꯕꯅꯦ ꯑꯗꯨꯒ ꯁꯛ ꯁꯨ ꯌꯥꯝ ꯀꯥꯞꯄꯅꯦ ꯑ ꯁꯥꯊꯤꯕꯅꯦ ꯑꯩ꯫
ꯑꯩꯉꯣꯟꯗꯕꯨ ꯁꯥꯊꯤꯒꯗ꯭ꯔꯥꯅꯦ ꯅꯪꯕꯨ꯫ ꯍꯥꯥ꯫ ꯇꯥꯕ꯭ꯔꯣ꯫ ꯇꯥꯕ꯭ꯔꯣ꯫ ꯇꯥꯕꯔꯣ꯫ ꯇꯥꯕ꯭ꯔꯣ ꯇꯥꯕ꯭ꯔꯣ ꯇꯥꯕ꯭ꯔꯣ